ꯂꯣ ꯍꯥꯎ
ꯆꯛ ꯆꯥꯔꯕ꯭ꯔꯣ
ꯆꯥꯔꯦ ꯅꯣꯏ ꯆꯥꯔꯕꯣ
ꯆꯥꯔꯦ ꯀꯩ ꯑꯦꯟꯖꯥꯡ ꯆꯥꯒꯦ
ꯍꯋꯥꯏ ꯊꯣꯡꯕ ꯆꯥꯏ
ꯀꯩꯒꯤꯅꯣꯕ ꯌꯨꯝꯗ ꯂꯩꯔꯒ ꯍꯤꯟꯖꯥꯡ ꯑꯍꯥꯎꯇꯕ ꯆꯥꯏꯖꯦ
ꯏꯌꯨꯝꯗ ꯅꯠꯇꯦ ꯔꯦꯟꯇꯅꯦ ꯏꯟꯖꯥꯡ ꯅꯥꯄꯤ ꯂꯣꯏꯒꯔꯦ
ꯉꯁꯥꯏ ꯌꯨꯛꯀꯤ ꯍꯖꯥꯡ ꯍꯦꯛꯇ ꯆꯠꯁꯤꯜꯂꯤꯔꯕ ꯑꯗꯨꯗꯤ
ꯅꯠꯇꯦꯔ ꯑꯃꯨꯛ ꯊꯣꯡꯉꯤꯅꯤ
ꯅꯣꯡꯃꯗ ꯄꯨꯂꯞ ꯊꯣꯡꯖꯟꯕꯒ ꯌꯥꯎꯗ꯭ꯔꯥ
ꯍꯧꯖꯤꯛꯇꯤ ꯀꯥꯂꯦꯟꯅꯤꯅ ꯑꯌꯨꯛ ꯊꯣꯡꯉꯝꯕꯗꯣ ꯄꯨꯝꯃꯦ ꯍꯦꯛꯇ ꯅꯨꯡꯗꯥꯡ ꯌꯧꯕ ꯌꯥꯗ꯭ꯔꯦ
ꯑꯗꯨꯒ ꯏꯪꯗꯝꯗꯥꯗꯗꯤ ꯑꯗꯨꯝ ꯅꯣꯡꯃꯒꯤ ꯊꯣꯡꯖꯟꯕ ꯑꯗꯨꯝ ꯌꯥꯎꯕ꯭ꯔꯥ
ꯌꯧꯋꯦ ꯑꯌꯨꯛꯀꯤꯗꯨꯅ ꯅꯨꯡꯗꯥꯡꯕꯧ ꯑꯗꯨꯝ ꯆꯥꯔꯦ
ꯑꯗꯨꯗꯤ ꯀꯥꯂꯦꯟꯖꯦ ꯌꯥꯝ ꯃꯥꯡꯖꯩꯀꯣ ꯊꯕꯛ ꯌꯥꯝ ꯌꯥꯝꯃꯜꯂꯦꯕ
ꯍꯤꯟꯗꯥꯛ ꯑꯅꯤꯔꯛ ꯊꯣꯡꯍꯜꯂꯦ ꯕꯤꯠ ꯂꯩꯇꯦ
ꯑꯗꯨꯅꯦ ꯏꯪꯗꯝꯗꯥꯗ ꯑꯣꯏꯔꯝꯃꯗꯤ ꯌꯦꯡꯉꯣꯅꯦ ꯑꯌꯨꯛ ꯊꯣꯡꯕꯅꯤꯅ ꯑꯗꯨꯝ ꯗꯥꯡ ꯕꯧꯕ ꯂꯦꯟꯅꯔꯣꯏꯗ꯭ꯔꯥ
ꯂꯦꯟꯅꯗꯣꯏꯅꯤ
ꯄꯔꯤꯈꯌꯥꯒꯤ ꯂꯥꯏꯔꯤꯛ ꯀꯌꯥꯝ ꯄꯥꯔꯥꯒꯦ
ꯄꯥꯗ꯭ꯔꯦꯗ ꯍꯧꯗꯣꯏꯅꯦ ꯄꯥꯕ ꯍꯧ ꯍꯧ ꯍꯧꯗꯣꯏꯗ ꯉꯥꯏꯔꯤ
ꯍꯧꯒꯦ ꯇꯧꯕꯗ ꯉꯥꯏꯔꯤ
ꯍꯣꯏ
ꯍꯧꯖꯨ ꯍꯧꯗ꯭ꯔꯤꯕ ꯗꯧꯕ ꯍꯧꯗꯧꯕ
ꯅꯪ ꯀꯌꯥꯝ ꯍꯧꯖꯜꯂꯒꯦ
ꯆꯔꯥꯏꯗꯩꯅꯣꯗ ꯑꯩꯗꯤ ꯗ꯭ꯔꯤ ꯍꯧꯗ꯭ꯔꯤ ꯅꯪꯗꯤ ꯍꯧꯖꯤꯟꯗꯣꯔꯦꯗꯅ ꯑꯩꯗꯤ ꯍꯧꯖꯟꯒꯦꯕꯧ ꯇꯧꯗ꯭ꯔꯤ ꯍꯧꯖꯤꯛꯇꯩ ꯍꯧꯔꯒ ꯄꯥꯔꯒ ꯀꯥꯎꯅꯕꯅꯦ
ꯍꯣꯏ ꯅꯨꯡꯗꯥꯡꯗꯨꯗ ꯍꯦꯛ ꯄꯥꯔꯣ ꯑꯦꯛꯖꯥꯝ ꯍꯌꯦꯡꯅꯦ ꯍꯥꯏꯕꯗꯨꯗ
ꯍꯣꯏ ꯑꯗꯨꯅ ꯄꯔꯤꯈ꯭ꯌꯥ ꯍꯡꯅꯦ ꯍꯥꯏꯕꯗꯨꯗ ꯄꯥꯔꯒ ꯇꯦꯟꯁꯟ ꯍꯥꯏꯐꯦꯠ ꯈꯔ ꯂꯩꯔꯞ ꯇꯧꯔꯒꯀꯣ ꯁꯤꯁꯨ ꯅꯪꯍꯧꯗ꯭ꯔꯤꯁꯤ ꯁꯤꯁꯨ ꯅꯪꯍꯧꯗ꯭ꯔꯤꯅ ꯋꯥꯈꯜꯁꯤꯗ ꯆꯨꯔꯒ ꯑꯍꯤꯡꯒ ꯇꯨꯝꯗꯒꯩ ꯄꯥꯕꯗꯣ
ꯑꯗꯨꯅ ꯍꯦꯟꯅ ꯆꯪꯕꯅꯦ
ꯑꯗꯨꯒ ꯅꯣꯡꯉꯥꯜꯂꯒꯒ ꯑꯁ ꯃꯤꯠꯀ ꯎꯩꯔꯨꯔꯨꯝ ꯇꯧꯔꯒ ꯑꯦꯛꯖꯥꯝ ꯆꯠꯄꯗꯣ ꯃꯤꯅ ꯂꯥꯏꯔꯤꯛ ꯄꯥꯝꯍꯟꯕꯒꯤ ꯑꯍꯤꯡ ꯇꯨꯝꯗ꯭ꯔꯦ ꯀꯥꯏꯅ ꯍꯥꯏꯔꯒ ꯍꯥꯏꯐꯦꯠꯇꯪꯒ ꯆꯥꯎꯊꯣꯛꯆꯕꯗꯣ
ꯎꯝ
ꯑꯗꯨ ꯑꯗꯨ ꯐꯠꯇ꯭ꯔꯣ
ꯐꯩꯌꯦ ꯅꯍꯥꯟꯒꯩ ꯄꯥꯗ꯭ꯔꯤꯗꯨꯗꯤ ꯈꯪꯗꯕ
ꯑꯍꯣꯏ ꯑꯟꯁꯔꯀꯗꯣ ꯃꯄꯨꯡꯒ ꯐꯥꯗꯈꯩ ꯃꯇꯠ ꯃꯇꯠꯀ ꯇꯠꯂꯗꯅ
ꯎꯝ
ꯃꯄꯨꯡ ꯐꯥꯅꯗꯤ ꯄꯥꯍꯧꯗꯕꯒꯦ ꯑꯗꯨꯅꯤꯅꯦ ꯅꯨꯡꯉꯥꯏꯅꯔꯤꯁꯦ ꯃꯌꯥꯝꯅ
ꯎꯝ ꯃꯊꯥ ꯌꯥꯝ ꯁꯥꯏ ꯍꯟꯗꯛꯇꯤ
ꯀꯔꯤꯒꯤꯅꯣꯃꯦ ꯃꯊꯥ ꯁꯥꯔꯤꯁꯦ
ꯍꯩꯇꯕ ꯌꯥꯃꯟꯕꯒꯤꯅꯤꯅꯦ
ꯀꯩꯗꯧꯕꯒꯤ ꯍꯩꯇ꯭ꯔꯤꯅꯣ
ꯃꯃꯥꯡꯅ ꯑꯃꯨꯛ ꯈꯔ ꯍꯩꯈ꯭ꯔꯦ ꯍꯟꯗꯛꯇꯤ ꯕꯦꯒ ꯆꯥꯗꯣꯏꯔꯥ ꯈꯪꯗ꯭ꯔꯦ
ꯑꯗꯨ ꯄꯜꯂꯛꯀꯅꯣꯕ ꯁꯥꯇ꯭ꯔ ꯑꯃ ꯑꯣꯏꯔꯒ ꯑꯦꯛꯖꯥꯝ ꯐꯦꯜ ꯑꯣꯏꯅꯦꯅ ꯍꯥꯏꯔꯛꯀꯅꯣꯕ
ꯇꯝꯕ ꯉꯝꯗꯦꯅꯦ
ꯅꯪ ꯑꯗꯨꯗꯤ ꯅꯪꯒꯤ ꯄꯨꯟꯁꯤꯗ ꯄꯩꯈꯥꯁꯦ ꯐꯦꯟ ꯑꯣꯏꯔꯣꯅ ꯇꯝꯃꯛꯑꯕ
ꯑꯥ
ꯅꯪꯁꯦ ꯑꯦꯛꯖꯥꯝꯁꯦ ꯄꯥꯁ ꯇꯧꯗ꯭ꯔꯦꯕ
ꯑꯣ
ꯅꯪ ꯄꯦꯟꯊꯣꯛꯀꯗ꯭ꯔꯥ ꯑꯩꯒꯤ ꯂꯥꯏꯕꯛꯇ ꯇꯝꯃꯝꯕꯅꯤ ꯈꯜꯂꯒ
ꯑꯩꯅ ꯄꯥꯗꯕ ꯑꯣꯏꯗꯤ ꯄꯦꯟꯊꯣꯛꯅꯤꯕꯣ ꯏꯔꯝ ꯏꯔꯝꯅ ꯇꯧꯔꯛꯑꯗꯤ ꯄꯦꯟꯊꯣꯛꯑꯣꯏ
ꯄꯦꯟꯊꯣꯛꯑꯣꯏ ꯅꯪ ꯀꯩꯗꯧꯒꯅꯤ ꯀꯔꯝ ꯀꯔꯝꯕ ꯊꯕꯛ ꯄꯥꯏꯈꯠꯀꯅꯤ
ꯑꯃꯨꯛ ꯍꯟ ꯊꯥꯔꯦꯗꯅ ꯅꯠꯇ꯭ꯔꯒ ꯄꯦꯄꯔ ꯆꯦꯛ ꯇꯧꯒꯦ ꯍꯥꯏꯔꯅꯤ
ꯑꯗꯣ ꯑꯣꯖꯥꯗꯨꯅ ꯌꯥꯔꯛꯇ꯭ꯔꯒꯗꯤ ꯀꯝꯗꯧꯕ
ꯌꯥꯔꯛꯇ꯭ꯔꯒ ꯃꯊꯪ ꯆꯍꯤ ꯉꯥꯏꯔꯦ
ꯑꯗꯨꯗꯤ ꯅꯪꯖ ꯄꯦꯟꯊꯣꯛꯄ ꯉꯝꯃꯤꯔꯥ ꯉꯝꯗ꯭ꯔꯤꯅ
ꯉꯝꯗ꯭ꯔꯤꯅꯦ ꯑꯗꯨꯁꯨ ꯑꯃꯨꯛ
ꯑꯗꯨꯅꯦꯕ ꯑꯗꯨꯅ ꯆꯤꯟꯗ ꯄꯨꯡꯍꯥꯏ ꯍꯥꯏꯖꯕꯩ ꯋꯥꯅꯦꯕ ꯇꯁꯦꯡꯅ ꯑꯦꯛꯖꯥꯝꯗꯨꯅ ꯄꯥꯁ ꯇꯧꯔꯛꯇ ꯇꯥꯔꯒꯗꯤ ꯀꯅꯥꯒꯤ ꯋꯥꯈꯜ ꯄꯨꯝꯅꯃꯛ ꯂꯣꯏꯅ ꯁꯥꯥꯡꯒꯠꯂꯝꯕ ꯄꯨꯝꯅꯃꯛ ꯅꯤꯡꯒꯥꯏꯗꯣꯏꯅꯦ
ꯑꯗꯨꯅ ꯂꯩꯅꯥ ꯑꯣꯏꯈꯤꯕꯁꯨ ꯌꯥꯏ ꯋꯥꯈꯜ ꯅꯨꯡꯉꯥꯏꯇꯕꯗꯨꯅ ꯑꯗꯨꯅꯦ ꯂꯥꯏꯔꯤꯛ ꯇꯝꯕ ꯇꯣꯛꯅꯤꯡꯉꯛꯄꯁꯨ ꯌꯥꯏ ꯑꯗꯨꯗꯨꯅ ꯑꯗꯨ ꯍꯥꯏꯕ ꯌꯥꯗꯦ ꯑꯩ ꯄꯥꯁ ꯇꯧꯗꯕ ꯌꯥꯗꯦ ꯑꯩ ꯃꯥꯏ ꯄꯥꯛꯇꯕ ꯌꯥꯗꯦ ꯑꯩꯉꯣꯟꯗ ꯏꯁꯣꯔꯅ ꯃꯇꯝ ꯈꯔ ꯄꯤꯔꯛꯄꯁꯤꯗ ꯑꯩ ꯄꯥꯍꯧꯗꯕ ꯌꯥ ꯗꯦ ꯈꯜꯂꯒ ꯍꯣꯠꯅꯧꯋꯣꯕ
ꯎꯝ
ꯆꯨꯝꯃꯝꯅꯤ ꯑꯩ ꯍꯥꯏꯔꯗꯤ
ꯆꯨꯝꯃꯦ ꯆꯨꯝꯃꯦ
ꯃꯃꯥꯅ ꯉꯥꯡꯕ ꯋꯥꯕꯨ ꯑꯔꯥꯟꯕ ꯋꯥ ꯉꯥꯡꯉꯦ ꯍꯥꯏꯕ꯭ꯔꯣ ꯄꯨꯝꯅꯃꯛꯄꯨ ꯄꯨꯝꯅꯃꯛꯄꯨ ꯂꯝꯖꯤꯡꯂ ꯇꯥꯛꯄꯤꯔꯤꯕ ꯑꯩꯅꯦ
ꯃꯥꯟꯅꯤ ꯒꯦꯞꯁꯨ ꯈꯔ ꯌꯥꯝꯅ ꯂꯩ ꯍꯟꯗꯛꯇꯤ
ꯍꯥꯥ
ꯍꯟꯗꯛꯇꯤ ꯒꯦꯞꯁꯨ ꯅꯨꯃꯤꯠ ꯅꯤꯅꯤ ꯍꯨꯝꯅꯤ ꯂꯩꯗꯥꯏꯅꯦ
ꯍꯣ ꯍꯣꯏ ꯑꯗꯨꯃꯥꯏꯅ ꯄꯤꯕꯅꯤ ꯍꯣꯏ ꯄꯤꯕ ꯅꯨꯃꯤꯠꯅꯤ ꯃꯥꯅꯦ ꯃꯇꯝꯒꯤ ꯃꯇꯝ ꯉꯥꯛꯇꯅꯤ ꯅꯤꯡꯍꯟꯅꯕ ꯌꯥꯗꯦ ꯄꯨꯟꯁꯤꯗ ꯅꯤꯡꯍꯟꯅꯕ ꯍꯥꯏꯕꯁꯤꯅ ꯃꯥꯏꯊꯤꯕ ꯍꯟꯖꯤꯟ ꯍꯟꯖꯤꯟꯅ ꯃꯥꯏꯊꯤꯔꯛꯇꯣꯏꯅꯤ ꯍꯟꯖꯤꯟ ꯍꯟꯖꯤꯟ ꯃꯥꯏꯊꯤꯔꯁꯨ ꯅꯤꯡꯉꯝ ꯅꯤꯡꯉꯝꯗꯕ ꯄꯣꯛꯇꯅ ꯍꯟꯖꯤꯟ ꯍꯟꯖꯤꯟ ꯍꯣꯠ ꯍꯣꯠꯅꯕꯗꯨꯕꯨꯅꯤ ꯃꯥꯏ ꯄꯥꯛꯄ ꯑꯣꯏꯔꯤꯖꯦ ꯄꯥꯛꯇ꯭ꯔꯒꯅ ꯑꯗꯨꯝ ꯁꯤꯒ꯭ꯔꯦꯗꯅ ꯑꯗꯨꯕꯨ ꯄꯦꯟꯊꯣꯛꯑꯣ ꯄꯨꯅꯃꯛ ꯑꯗꯨꯅꯦ ꯁꯤꯗꯧ ꯄꯨꯟꯁꯤꯅꯤ ꯃꯤꯑꯣꯏꯕ ꯅꯣꯡꯃ ꯅꯠꯇ꯭ꯔ ꯅꯣꯡꯃ ꯁꯤꯗꯧ ꯂꯩꯔꯕꯅꯤ ꯁꯤꯗꯩꯁꯤꯗ ꯀꯩꯗꯧꯕꯒꯤ ꯅꯨꯡꯉꯥꯏꯇꯕ ꯋꯥꯈꯟ ꯈꯟꯖꯔꯨꯅꯦꯒꯦ ꯑꯍꯥꯎ ꯑꯍꯥꯎ ꯆꯥꯒꯗꯕꯅꯤ ꯅꯨꯡꯉꯥꯏꯕ ꯋꯥꯈꯟ ꯈꯟꯒꯗꯕꯅꯤ ꯑꯩ ꯃꯥꯏꯊꯤꯔꯁꯨ ꯃꯥꯏ ꯄꯥꯛꯑꯦ ꯈꯟꯒꯗꯕꯅꯤ ꯑꯩꯃꯨꯛ ꯐꯕ ꯃꯤ ꯂꯩꯇꯦ ꯈꯟꯖꯒꯗꯕꯅꯤ ꯃꯤꯅ ꯑꯩ ꯐꯠꯇꯅ ꯎꯔꯖꯨ ꯃꯣꯏꯅ ꯂꯣꯏ ꯂꯥꯟꯅ ꯎꯖꯕꯅꯦ ꯑꯗꯨꯕꯨ ꯑꯈꯣꯏꯅ ꯎꯍꯟꯕ꯭ꯔꯣ ꯑꯈꯣꯏꯗꯤ ꯐꯩꯅ ꯃꯣꯏꯅ ꯑꯩꯈꯣꯏ ꯂꯥꯟꯅ ꯎꯖꯕꯅꯤ ꯑꯗꯨꯅ ꯅꯨꯡꯉꯥꯏ ꯅꯨꯡꯉꯥꯏꯅ ꯂꯩꯒꯗꯕꯅꯤ ꯑꯍꯥꯎ ꯑꯍꯥꯎꯕ ꯆꯥꯒꯗꯕꯅꯤ ꯑꯗꯨꯅ ꯍꯌꯦꯡ ꯑꯩꯒꯤ ꯑꯍꯥꯎꯕ ꯄꯨꯔꯛꯑꯣ
ꯍꯌꯦꯡ ꯁꯇ꯭ꯔꯗꯦꯅꯤ
ꯁꯇ꯭ꯔꯗꯦ ꯑꯣꯏꯔꯁꯨ ꯅꯪꯅ ꯑꯩ ꯅꯨꯡꯁꯤꯔꯗꯤ ꯂꯥꯛꯄ ꯌꯥꯏꯅ
ꯌꯥꯏ ꯌꯥꯏ ꯀꯩ ꯃꯊꯦꯜ ꯆꯥꯔꯒꯦ ꯉꯁꯤꯗꯤ
ꯅꯪꯕꯨ ꯑꯩ ꯅꯨꯡꯁꯤꯗ꯭ꯔꯕꯣ ꯏꯃꯥꯟꯅꯕꯤ
ꯅꯨꯡꯁꯤꯌꯦ ꯏꯃꯥꯟꯅꯕꯤ
ꯈꯪꯗꯦꯗ ꯄꯨꯟꯁꯤ ꯂꯝꯕꯤꯖꯦ ꯆꯠꯂꯤ ꯆꯠꯂꯤ ꯁꯨꯍꯨꯝ ꯁꯥꯡꯗꯣꯔꯛꯑꯦ
ꯎꯝ ꯁꯥꯡꯇꯣꯛꯏꯒꯩ ꯄꯨꯟꯁꯤꯖꯤꯅ ꯁꯥꯡꯇꯣꯔꯛꯏꯒꯩ ꯇꯧꯒꯗꯕ ꯊꯕꯛ ꯊꯧꯔꯝꯖꯨ ꯁꯨꯝ ꯌꯥꯝꯖꯤꯜꯂꯛꯑꯦ
ꯅꯪꯗꯤ ꯃꯥꯁꯇ꯭ꯔ ꯂꯣꯏꯔ ꯀꯩꯗꯧꯒꯦ ꯈꯜꯂꯤꯅꯣ
ꯑꯩꯗꯤ ꯅꯦꯠ ꯄꯥꯁ ꯇꯧꯗ꯭ꯔꯤꯐꯥꯎ ꯊꯥꯅꯤ
ꯎꯁ ꯑꯇꯩ ꯀꯩꯝ ꯇꯧꯔꯔꯣꯏꯗꯕ
ꯎꯝ ꯇꯧꯅꯤꯡꯉꯥꯏ ꯂꯩꯇꯦ ꯑꯈꯣꯏꯒꯨꯝꯕꯒꯤ ꯊꯕꯛ
ꯕꯦꯠꯀꯨꯝꯕ ꯗꯥꯏꯠ ꯀꯨꯝꯕ ꯇꯝꯗꯒꯤꯗꯣꯏꯔꯕ
ꯑ ꯇꯝꯅꯤꯡꯗꯦ ꯑꯩꯗꯤ
ꯑꯩꯖꯨ ꯇꯝꯅꯤꯡꯗꯦ ꯆꯍꯤ ꯌꯥꯝ ꯄꯥꯝꯃꯨꯔꯦ ꯂꯤꯁꯜꯂꯛꯄꯒꯤ
ꯑꯗꯨ ꯌꯨꯝ ꯄꯥꯟꯊꯣꯛꯈ꯭ꯔꯣ ꯑꯗꯨꯗꯤ
ꯂꯣꯏꯕꯒ ꯄꯥꯟꯊꯣꯛꯈ꯭ꯔꯁꯤ
ꯅꯆꯥ ꯑꯣꯏꯅ ꯁꯦꯝꯃꯣꯕ
ꯎꯝ
ꯑꯩ ꯏꯆꯥꯒꯗꯤ ꯍꯌꯦꯡꯋꯥꯏ ꯆꯍꯤ ꯑꯅꯤꯗꯩ ꯂꯥꯏꯔꯤꯛ
ꯆꯍꯤ ꯃꯥꯡꯕꯖꯦ ꯌꯥꯝ ꯄꯥꯝꯃꯨꯏꯑꯕ
ꯆꯍꯤ ꯑꯃꯗꯩ ꯇꯝꯍꯜꯂꯣꯍꯦ
ꯍꯦꯛ ꯄꯣꯛꯂꯛꯄꯒ ꯇꯝꯍꯟꯒꯦ
ꯆꯍꯤ ꯇꯔꯥꯅꯤꯄꯥꯟꯗ ꯃꯥꯁꯇ꯭ꯔꯒꯗꯣ ꯇꯧꯍꯜꯂꯣ
ꯑꯗꯨꯅ ꯐꯗꯧ ꯃꯥꯜꯂꯦ
ꯄꯣꯛꯊꯣꯔꯛꯄꯒ ꯅꯪꯅ ꯍꯦꯛ ꯇꯥꯛꯄ ꯍꯧꯔꯣ ꯌꯥꯔꯦ ꯁ꯭ꯀꯨꯜꯒ ꯊꯥꯗ꯭ꯔꯤꯉꯩꯗ
ꯍꯣꯏ ꯀꯩꯗꯧꯕꯒꯤ ꯑꯩꯈꯣꯏꯅ ꯁꯤ ꯌꯧꯅ ꯂꯥꯏꯔꯤꯛ ꯇꯝꯃꯤꯁꯤꯕꯣ ꯏꯆꯥ ꯏꯁꯨꯗꯣ ꯀꯩꯗꯧꯕꯒꯤ ꯃꯤꯒꯤ ꯃꯈꯥꯗ ꯂꯥꯏꯔꯤꯛ ꯇꯃꯟꯗꯒ ꯑꯩꯈꯣꯏꯅ ꯇꯥꯛꯀꯗꯕꯅꯦ
ꯑꯗꯨꯅꯦ
ꯁꯥꯔꯇꯤꯐꯤꯀꯦꯠꯀꯁꯦ ꯑꯩꯈꯣꯏꯅ ꯄꯤꯕ ꯌꯥꯕ ꯑꯣꯏꯔꯝ ꯇꯥꯔꯒꯗꯤ ꯀꯩꯗꯧꯕꯒꯤ ꯏꯁꯀꯨꯟ
ꯁꯥꯔꯇꯤꯐꯤꯀꯦꯠꯇꯤ ꯇꯦꯟꯗꯒꯤ ꯆꯪꯗꯣꯏ ꯑꯣꯏꯔꯝꯃꯤ ꯑꯇꯩꯗꯤ ꯅꯅꯤꯡ ꯇꯧꯒꯩ ꯇꯥꯛꯆꯔꯣ
ꯀ꯭ꯂꯥꯁ ꯇꯦꯟ ꯈꯛꯇꯪ ꯊꯥꯡꯒꯦꯒ ꯍꯥꯏꯒꯗꯕꯅꯦ
ꯑꯇꯩꯗꯤ ꯏꯁꯥꯅ ꯇꯥꯛ ꯑꯒꯦ
ꯍꯣꯏ ꯃꯥ ꯑꯇꯩꯗꯤ ꯀꯩꯝꯇ ꯁꯣꯏꯗꯦ ꯃꯥ ꯑꯗꯨꯝ ꯌꯥꯅꯤ ꯑꯩ ꯇꯥꯛꯆꯔꯒꯦ ꯑꯦꯗꯣ ꯀ꯭ꯂꯥꯁ ꯇꯦꯟ ꯈꯛꯇꯪ ꯊꯥꯍꯟꯖꯒꯦ ꯀꯥꯏ
ꯎꯝ ꯑꯦꯠꯇꯒꯤ ꯀꯥꯕ ꯍꯧꯍꯟꯂꯣ
ꯑꯗꯨꯃꯥꯏꯅꯒ ꯇꯧꯕ ꯌꯥꯔꯛꯑꯗꯤ ꯁ꯭ꯀꯨꯜꯗꯨꯒ ꯂꯣꯏ ꯃꯨꯠꯅꯤꯀꯣ
ꯎꯝ
ꯌꯥꯍꯥꯟꯗꯔ꯭ꯤꯁꯦ ꯐꯔꯕꯅꯦ ꯅꯠꯇ꯭ꯔꯗꯤ ꯑꯣꯖꯥꯒ ꯑꯣꯖꯥꯒꯤ ꯁꯤꯟꯐꯝ ꯄꯥꯝꯕꯒꯁꯦ ꯂꯣꯏꯅ ꯆꯅꯥ ꯍꯦꯟꯗꯣꯏꯅꯦ ꯍꯥꯏꯕ
ꯃꯥꯅꯦ
ꯑꯣꯖꯥꯒꯤ ꯁꯤꯟꯐꯝꯕꯨ ꯑꯩꯈꯣꯏ ꯄꯨꯛꯅꯤꯡ ꯊꯧꯒꯠꯄ ꯑꯣꯏꯅ ꯁ꯭ꯀꯨꯜꯕꯨꯗꯤ ꯀꯥꯍꯜꯂꯒꯦ ꯀꯅꯥ ꯈꯪꯅꯤ ꯑꯣꯖꯥꯗꯣ ꯑꯩꯈꯣꯏ ꯑꯣꯏꯔꯛꯄꯁꯨ ꯌꯥꯔꯤ ꯇꯝꯕ ꯉꯝꯕꯥ ꯅꯠꯇꯦ ꯑꯩꯈꯣꯏꯖꯦ ꯑꯣꯖꯥꯒꯤ ꯂꯥꯏꯟ ꯄꯥꯝꯕꯩ ꯅꯠꯇ꯭ꯔꯣ ꯆꯠꯂꯤꯁꯦ
ꯃꯥꯅꯦ
ꯑꯣꯖꯥꯗꯨꯅ ꯑꯣꯏꯅꯤꯡꯉꯝꯗ ꯇꯥꯔꯒꯗꯤ ꯉꯍꯥꯟꯅ ꯊꯥꯂ ꯑꯣꯒ꯭ꯔꯅꯤ
ꯅꯪ ꯊꯅꯥ ꯑꯣꯏꯔꯁꯨ ꯄꯛꯆꯅꯤ ꯅꯪꯗꯤ
ꯎꯝ ꯄꯥꯅꯤ ꯕꯣꯗꯤꯁꯤꯒ
ꯑꯁ ꯇꯔ꯭ꯦꯅꯤꯡ ꯇꯧꯕꯗ ꯑꯗꯨꯝ ꯇꯥꯒ꯭ꯔꯗꯕꯅꯤ ꯋꯦꯠꯇꯤ
ꯑꯣꯏꯅꯤꯡꯉꯦꯗ ꯊꯥꯔ ꯒꯗꯤ ꯄꯨꯟꯁꯤꯗ ꯑꯣꯏꯒꯦ ꯈꯜꯂꯛꯇꯦ ꯑꯣꯖꯥ ꯑꯣꯏꯕꯗꯤ ꯌꯥꯝ ꯄꯥꯝꯃꯦ
ꯑꯣꯏꯕ ꯍꯧꯕ ꯌꯥꯔꯦ
ꯑꯩꯈꯣꯏ ꯅꯉꯣꯟꯗꯩ ꯍꯥꯟꯅ ꯇꯥꯛꯂꯒꯦ ꯑꯦ ꯕꯤ ꯁꯤ ꯈꯨꯝꯃꯨ ꯀꯣꯛ ꯁꯝ ꯅꯏ ꯃꯤ ꯥꯄꯅꯖꯤꯟꯗꯤꯟ ꯒꯧ ꯉꯧ ꯊꯧ ꯑꯁ ꯀꯔꯤꯅꯣ ꯇꯧꯔꯤꯁꯤꯕꯨ ꯀꯃꯥꯏꯅꯣꯃ ꯑꯩꯈꯣꯏꯁꯦ ꯀꯩꯅꯣ ꯀꯔꯤꯅꯣ ꯑꯩꯈꯣꯏꯅ ꯑꯣꯏꯔꯛꯇꯣꯏꯁꯦ ꯃꯤꯅ ꯀꯩꯗꯧꯔꯤꯒꯦ ꯍꯪꯕꯗ ꯂꯥꯏꯔꯤꯛ ꯇꯝꯃꯤ ꯈꯨꯝꯅꯕ ꯑꯃꯗꯤ ꯇꯝꯃꯤ ꯑꯗꯣ ꯑꯩꯅ ꯍꯥꯏꯕꯅꯦꯀꯣ ꯅꯣꯏ ꯍꯧꯖꯤꯛ ꯅꯣꯏ ꯅꯨꯄꯥ ꯀꯣꯏꯒꯦ ꯍꯥꯏꯔꯤꯅꯦ ꯈꯪꯉꯕ
ꯎꯝ
ꯍꯧꯖꯤꯛ ꯀꯣꯏꯍꯧꯕ ꯍꯥꯏꯗꯤ ꯃꯥꯁ ꯇꯔ ꯂꯣꯏꯔꯒ ꯀꯣꯏ ꯇꯥꯔꯒꯗꯤ ꯌꯦꯡꯉꯣ ꯅꯣꯏ ꯍꯧꯖꯤꯛ ꯀꯣꯏꯍꯧ ꯇꯥꯔꯗꯤ ꯅꯣꯏ ꯃꯥꯁꯇꯔ ꯑꯣꯏꯔꯒ ꯀꯩꯗꯧꯅꯤ ꯈꯪꯕ ꯅꯠꯇꯦ ꯕꯦꯠ ꯇꯝꯗꯣꯏꯔꯥ ꯇꯝꯃꯣꯏꯗꯣꯏꯔ ꯑꯗꯒꯤꯗꯤ ꯐꯤ ꯁꯥꯕꯤ ꯑꯣꯏꯈꯤꯕꯁꯨ ꯌꯥꯏ ꯑꯗꯒꯤꯗꯤ ꯑꯣꯖꯥ ꯑꯣꯏꯈꯤꯕꯁꯨ ꯌꯥꯏ ꯑꯗ ꯀꯔꯤꯝꯇ ꯍꯧꯗꯕꯁꯨ ꯌꯥꯏꯕ ꯑꯗꯣ ꯍꯧꯖꯤꯛꯇ ꯅꯨꯄꯥ ꯀꯣꯏꯍꯧ ꯇꯥꯔꯒꯗꯤ ꯑ ꯀꯩ ꯇꯝꯃꯤꯒꯦ ꯀꯩꯗꯧꯔꯤꯒꯦ ꯍꯥꯏꯕ ꯃꯇꯝꯗ ꯃꯥꯁꯇꯔ ꯇꯧꯔꯦ ꯍꯥꯏꯔꯗꯤ ꯈꯤꯇꯪꯁꯨꯨ ꯒꯠ ꯂꯩꯗꯅ ꯍꯣꯏꯌꯦꯡ ꯀꯩꯅꯣ ꯇꯧ ꯀꯥꯟꯗ ꯃꯥꯁꯇꯔ ꯂꯣꯏꯔ ꯀꯥꯟꯗ ꯃꯤꯅ ꯀꯩꯗꯧꯔꯤꯒꯦ ꯈꯣꯠꯂꯤꯒꯦ ꯍꯥꯏꯔ ꯀꯥꯟꯗ ꯑꯁ ꯃꯥꯁꯇꯔꯗꯤ ꯂꯣꯏꯔꯦ ꯀꯩꯝꯇ ꯇꯧꯗꯦ ꯁꯨꯝ ꯂꯩ ꯍꯥꯏꯕꯗꯤ ꯐꯖ ꯐꯥꯠꯇꯦꯗꯅ ꯈꯔ ꯑꯗꯨꯅ ꯀꯣꯏꯍꯧꯔꯣꯕ ꯍꯧꯖꯤꯛ ꯀꯣꯏꯒꯦꯗꯤ ꯃꯤꯅ ꯂꯥꯏꯔꯤꯛ ꯇꯝꯃꯤꯅ ꯈꯨꯝꯅꯕꯒꯤꯗꯃꯛꯇ ꯂꯥꯏꯔꯤꯛ ꯇꯝꯕꯅꯦꯕ ꯑꯩꯈꯣꯏꯗꯤ ꯑꯗꯨꯅ ꯅꯨꯉꯥꯏ ꯋꯥꯈꯜ ꯇꯥꯎꯅꯦꯍꯦ ꯅꯣꯏꯕꯣ
ꯃꯊꯪ ꯆꯍꯤꯗ ꯀꯣꯏꯔꯒꯦ ꯑꯗꯨꯗꯤ ꯂꯣꯏꯗ꯭ꯔꯤ ꯀꯥꯟꯗ
ꯂꯣꯏꯗꯔꯤ ꯀꯜꯗ ꯑꯣꯏꯅ ꯀꯣꯏꯔꯒ
ꯍꯣꯏ ꯃꯊꯪ ꯆꯍꯤꯗꯤ ꯂꯣꯏꯗ꯭ꯔꯤꯗꯅ
ꯍꯣꯏ ꯂꯣꯏꯗ꯭ꯔꯤꯀꯥꯟꯗ ꯑꯃ ꯌꯦꯡꯉꯣ ꯐꯒꯗꯕ ꯑꯃ ꯈꯟꯖꯜꯂꯨ ꯐꯕꯨ ꯐꯔꯗꯤ ꯌꯥꯔꯦ ꯐꯠꯇ꯭ꯔꯗꯤ ꯌꯥꯗ꯭ꯔꯦ
ꯎꯝ ꯐꯩꯌꯦꯗꯨ ꯀꯃꯥꯏꯅ ꯈꯪꯗꯣꯏꯅꯣ ꯁꯤꯅꯤ ꯑꯩꯅ ꯈꯜꯂꯤꯖꯦ
ꯐꯩꯌꯦ ꯈꯪꯗꯣꯏꯗꯔꯣ ꯑꯗꯨꯁꯨ ꯂꯣꯏꯅꯗ꯭ꯔꯗꯤ ꯈꯪꯕ ꯉꯝꯃꯣꯏ ꯂꯣꯏꯅꯔꯀꯥꯟꯗ ꯈꯪꯕ ꯉꯝꯗꯣꯏꯅꯦꯅꯤ
ꯑꯍꯥꯟꯕꯗꯗꯤ ꯑꯐꯕ ꯂꯣꯏ ꯁꯥꯔꯛꯀꯗꯣꯏꯅꯤ
ꯃꯥꯅꯦ ꯑꯍꯥꯟꯕꯗꯗꯤ ꯑꯐꯕ ꯉꯥꯛꯇꯅꯤ ꯁꯪꯁꯥꯔꯖꯦ ꯐꯠꯇꯕ ꯃꯤ ꯑꯃꯠꯇ ꯂꯩꯇꯦ ꯑꯍꯥꯟꯕꯗꯗꯤ ꯂꯣꯏꯅꯔꯀꯥꯟꯗꯅꯦ ꯑꯐꯕꯖꯨ ꯈꯪꯉꯛꯏ ꯐꯠꯇꯕꯖꯨ ꯈꯪꯉꯛꯏ ꯄꯨꯝꯅꯃꯛ ꯎꯕ ꯐꯪꯏ
ꯑꯗꯨꯗꯅꯦ ꯂꯨꯔꯤꯁꯦ
ꯈꯪꯗ꯭ꯔꯦ ꯀꯔꯤꯕꯨ ꯑꯣꯏꯔꯤꯒꯕ ꯄꯨꯟꯁꯤ ꯅꯪꯅ ꯀꯔꯤ ꯑꯣꯏꯔꯛ ꯑꯩꯅ ꯀꯔꯤ ꯑꯣꯏꯔꯛꯄ ꯃꯥꯅ ꯀꯔꯤ ꯑꯣꯏꯔꯛꯄ ꯀꯅꯥꯝꯇꯅ ꯈꯪꯕ ꯉꯝꯕ ꯄꯣꯠꯇꯦ ꯅꯣꯡꯗꯝꯝꯕꯅ ꯂꯣꯏꯅꯃꯛ ꯏꯔꯅ ꯁꯤꯟꯗꯅ ꯂꯥꯡꯗꯅ ꯄꯨꯝꯅꯃꯛ ꯃꯥꯅ ꯄꯥꯏꯁꯤꯜꯂꯒ ꯁꯨꯛꯄꯥꯏ ꯄꯥꯏꯁꯤꯜꯂꯒ ꯃꯥꯅ ꯊꯝꯒ꯭ꯔꯕ ꯉꯥꯛꯇꯅꯤ
ꯃꯥꯅꯦ
ꯑꯍꯣꯏ ꯑꯗꯨꯗꯤ ꯏꯃꯥꯟꯅꯕꯤ ꯅꯪꯖꯨ ꯑꯦꯛꯖꯥꯝ ꯀꯨꯏꯗ꯭ꯔꯦ ꯂꯥꯏꯔꯤꯛ ꯐꯖꯅ ꯄꯥꯊꯣꯛꯑꯣ
ꯍꯣꯏ
ꯃꯤꯅꯤꯠꯖꯦ ꯈꯔ ꯆꯣꯡꯍꯟꯒꯤꯒꯦ ꯑꯦꯛꯖꯥꯝꯗꯣ ꯇꯔꯥꯃꯥꯊꯣꯏ ꯈꯔ ꯍꯦꯜꯂꯦ ꯑꯦꯛꯖꯥꯝꯗꯨꯕꯨ ꯂꯥꯏꯔꯨꯂꯨꯗꯣꯏꯔ ꯀꯩꯅꯣ ꯈꯪꯗꯦ ꯑꯗꯣ ꯃꯥꯅ ꯉꯍꯥꯟꯃꯨꯛ ꯀꯩꯅꯣꯒꯤ ꯂꯣꯟꯒꯤ ꯄꯥꯟꯅꯕꯒꯤ ꯃꯥꯔꯛ ꯀꯩꯀꯥ ꯍꯥꯏꯔꯝꯕꯗꯣ ꯅꯣꯏ ꯏꯁꯟ ꯍꯧꯕ꯭ꯔꯥ
ꯂꯣꯟꯒꯤ ꯄꯥꯟꯅꯕ ꯂꯤꯡꯒ꯭ꯋꯤꯁꯇꯤꯛꯀꯤ
ꯑꯥ ꯄꯥꯅꯉꯥꯏ ꯃꯥꯅ ꯍꯥꯏꯗꯤ ꯁꯤꯗꯒꯤ ꯃꯥꯥꯛ ꯑꯁꯨꯛ ꯂꯥꯛꯀꯅꯤ ꯑꯁꯨꯛ ꯂꯥꯛꯀꯅꯤꯅ ꯍꯥꯏꯕꯗꯣ ꯅꯣꯏ ꯏꯁꯁꯤꯟꯍꯧꯕ꯭ꯔꯥ
ꯑ ꯢꯁꯟꯍꯧꯒꯨꯝ ꯇꯧꯕꯅꯦ ꯁꯤꯂꯦꯕꯁꯇ
ꯑꯣ ꯑꯗꯣ ꯍꯥꯏꯐꯦꯠꯇꯪ ꯊꯥꯕꯤꯔꯛꯀꯦꯔꯥ ꯑꯩꯉꯣꯟꯗ
ꯍꯣꯏ ꯌꯦꯡꯒꯦ
ꯍꯣꯏ ꯌꯦꯡꯉꯣ ꯍꯥꯏꯐꯦꯠ ꯊꯥꯕꯤꯔꯛꯑꯣꯀꯣ ꯑꯗꯨꯗꯤ
ꯅꯪꯅ
ꯅꯖꯨ ꯂꯥꯏꯔꯤꯛ ꯐꯖꯅ ꯄꯥꯊꯣꯛꯑꯣꯀꯣ ꯑꯗꯨꯗꯤ
ꯍꯣꯏ ꯍꯣꯏ ꯅꯪꯖꯨ ꯄꯥꯔꯣ
ꯍꯣꯏ ꯍꯣꯏ ꯊꯝꯃꯦ ꯊꯝꯃꯦ
ꯎꯝ